ꯍꯂ
ꯇꯥꯕ꯭ꯔ
ꯍꯣꯏ ꯇꯥꯏ ꯏꯃꯥꯟꯅꯕꯤ ꯂꯩꯁꯥꯕꯤ ꯀꯔꯤ ꯇꯧꯒꯦ ꯀ꯭ꯔꯤ ꯇꯧꯔꯤꯑ
ꯀꯩꯁꯨ ꯇꯧꯗꯣꯏꯗ ꯁꯤ ꯀꯩꯅꯣ ꯁꯤꯗ ꯑꯗꯨꯝ ꯂꯩꯌꯦ
ꯑꯣ ꯐꯝꯕ꯭ꯔꯥ ꯐꯝꯃꯤꯕ꯭ꯔꯥ
ꯍꯣꯏ
ꯆꯥꯛꯇ ꯆꯥꯔꯕꯣ
ꯆ ꯑꯩꯗꯣ ꯆꯥꯛ ꯉꯁꯥꯏ ꯆꯥꯛ ꯈꯔ ꯆꯥꯔꯨꯕꯒꯤ ꯆꯥꯅꯤꯡꯗꯕ ꯑꯗꯨꯒꯤꯣꯡ ꯅꯪꯁꯨ ꯊꯣꯡꯗ꯭ꯔꯤꯌꯦ ꯅꯪꯗꯤꯌꯦ
ꯑꯣ ꯑꯩꯁꯨ ꯆꯥꯗ꯭ꯔꯤ ꯅꯪꯒꯤ ꯅꯈꯣꯜꯗꯣ ꯑꯗꯨꯝ ꯃꯔꯛ ꯃꯔꯛꯇ ꯇꯥꯗꯦꯅꯦ
ꯑꯣ ꯈꯪꯗꯦ ꯀꯩꯒꯤꯔꯥ ꯅꯦꯠꯋꯥꯛꯅ ꯈꯪꯗꯦ
ꯎꯝ
ꯁꯤ ꯃꯄꯥꯟꯗ ꯌꯥꯝ ꯅꯨꯡꯉꯥꯏꯌꯦꯦ ꯃꯄꯥꯟꯗ ꯂꯥꯛꯑꯣ ꯈꯔ
ꯍ ꯑꯣ ꯍꯣꯏ ꯑꯩꯁꯨ ꯃꯄꯅ ꯑꯗꯨꯝ ꯂꯦꯛꯄꯤꯌꯦ ꯅꯨꯡꯁꯤꯠꯁꯨ ꯈꯔ ꯈꯔ ꯈꯔ ꯁꯤꯠꯂꯦ ꯅꯨꯡꯉꯥꯏ ꯑꯗꯣ ꯃꯅꯝꯕꯨꯗꯤ ꯂꯥꯛꯑꯦ ꯃꯄꯥꯟꯗꯒꯤ
ꯍꯣꯏ ꯑꯩꯈꯣꯏ ꯑꯗꯨꯗꯤ ꯈꯔ ꯃꯣꯠꯄꯅꯤꯅ ꯑꯩꯈꯣꯏꯗꯗꯤ ꯈꯔ ꯃꯣꯠꯄꯅꯤꯅ
ꯍꯣꯏ ꯂꯩꯀꯥꯏꯒꯤ ꯃꯤꯁꯤꯡꯅ ꯀꯩꯀꯩꯅ ꯊꯥꯗꯕꯗꯣ ꯑꯗꯨꯒꯤ ꯃꯅꯝꯗꯣ ꯂꯥꯛꯄ ꯊꯣꯡꯒꯦ ꯇꯧꯔꯤꯅꯣ
ꯑꯩꯗꯣ ꯉꯁꯤꯗꯤ ꯆꯥꯛ ꯆꯅꯤꯡꯗ꯭ꯔꯦ ꯑꯗꯨꯒꯤ ꯊꯣꯡꯁꯨ ꯊꯣꯉꯔꯣꯏꯗ
ꯑꯣ ꯀꯩꯀꯩ ꯆꯥꯔꯨꯏꯅꯣ
ꯆꯥꯛ ꯈꯛꯇꯅꯤꯗ ꯉꯁꯥꯏꯗꯣ ꯆꯥꯛ ꯂꯥꯝꯕꯒꯤ
ꯑꯣ
ꯈꯔ ꯆꯥꯔꯨꯕꯒꯤꯗꯣ ꯆꯥꯅꯤꯡꯗꯕ
ꯃꯁꯨ ꯆꯥꯗ꯭ꯔꯤ
ꯅꯪꯗꯤ ꯀꯩ ꯏꯟꯁꯥꯡ ꯁꯦꯝꯃꯤꯒꯦ
ꯑꯩꯁꯦ ꯉꯁꯥꯏ ꯑꯌꯨꯛꯀꯤ ꯈꯥꯃꯦꯟ ꯆꯥꯏꯌꯦ ꯑꯗꯣ ꯉꯁꯤꯗꯤ ꯍꯧꯖꯤꯛꯇꯤ ꯀꯔꯤ ꯆꯥꯁꯤꯔꯥ ꯈꯪꯗꯦ ꯆꯥꯛꯄꯨꯗꯤ ꯂꯥꯝꯃꯦ ꯑꯗꯨ ꯁꯦꯝꯗꯤ ꯁꯦꯝꯗ꯭
ꯂꯃꯨꯖꯤ ꯁꯦꯃꯅꯦꯌꯦ
ꯇꯗ
ꯑꯗꯣ ꯄꯣꯛꯇꯣ ꯅꯨꯡꯉꯥꯏꯔꯣꯏꯕ
ꯍꯍꯣꯏ ꯅꯨꯡꯉꯥꯏꯕ꯭ꯔꯥ ꯑꯗꯣ ꯑꯩꯁꯦ ꯌꯥꯝ ꯇꯟꯕ ꯃꯤꯅꯦ ꯑꯗꯨꯒꯤ ꯈꯪꯗ꯭ꯔꯦ
ꯂꯣꯏꯅꯃꯛꯅꯦ ꯑꯗꯨꯗꯤ ꯑꯩꯁꯨ ꯌꯥꯝ ꯇꯥꯟꯕ ꯃꯤꯅꯦꯗ
ꯑꯁ ꯀꯆ
ꯅꯪꯗꯤ ꯀꯤꯌꯥꯃꯨꯛ ꯐꯖꯒꯦ ꯎꯝ ꯆꯖꯌꯦꯦ
ꯑꯗꯨꯝ ꯐꯖꯕꯅꯦ ꯅꯪꯁꯨ ꯈꯪꯉꯤꯗꯨꯗꯤ
ꯅꯨꯄꯥꯁꯤꯡ ꯎꯕ ꯀꯥꯟꯗ ꯑꯁ ꯉꯥꯎꯕꯅ ꯂꯣꯏꯔꯦ
ꯑꯣꯏꯔꯝꯅꯤ
ꯅꯪꯕꯨꯁꯨ ꯑꯗꯨꯃꯥꯏꯅ ꯇꯧꯕ꯭ꯔꯥ ꯅꯨꯄꯥ ꯌꯥꯝ ꯀꯣꯏꯕ꯭ꯔꯅ
ꯀꯣꯏꯗꯦꯗ ꯑꯩꯗꯤ ꯑꯃꯈꯛꯇꯅꯤ
ꯆꯤꯟ ꯊꯤꯒꯅꯨ ꯅꯨꯄꯥ ꯌꯥꯝ ꯀꯣꯏꯕ ꯃꯥꯜꯂꯦ ꯅꯪꯒꯤ ꯅꯥꯈꯣꯟꯁꯦ ꯇꯥꯕꯗ
ꯆꯤꯟꯊꯤꯟꯕ ꯍꯩꯇꯦ ꯑꯩꯗꯤ
ꯆꯤꯟꯊꯤꯕꯤꯗꯤ ꯃꯥꯟꯕ ꯅꯅꯥꯈꯣꯟ ꯇꯥꯕꯗ ꯈꯨꯟ ꯆꯠꯒꯟꯕ꯭ꯔꯥ
ꯄꯇ꯭ꯔꯠꯇꯤꯗ ꯑꯁꯤꯗ ꯑꯗꯨꯝ ꯂꯩꯌꯦ
ꯑꯣ
ꯅꯣꯏꯗꯤ ꯅꯪꯗꯤ
ꯍꯥꯥ
ꯄꯨꯟ ꯆꯠꯂꯗꯤ ꯑꯗꯨꯝ ꯅꯨꯡꯉꯥꯏꯕꯗꯤ ꯅꯨꯡꯉꯥꯏꯀꯣ ꯁꯤ ꯁꯤꯇꯤꯒꯤ ꯁꯤꯇ ꯁꯤꯇꯤꯗ ꯂꯩꯕ ꯁꯔꯨꯛ ꯈꯨꯟꯗ ꯂꯩꯕꯅꯗꯤ ꯅꯨꯡꯉꯥꯏꯑꯕ
ꯍꯣꯏ ꯈꯨꯟꯅꯗꯤ ꯅꯨꯡꯉꯥꯏꯗ ꯑꯗꯨ ꯏꯃꯥ ꯏꯄꯥꯁꯨ ꯂꯩꯌꯦ ꯑꯩꯈꯣꯏꯒꯤ ꯏꯆꯤꯜ ꯏꯅꯥꯎꯁꯨ ꯂꯩꯑ ꯆꯥꯛꯁꯨ ꯑꯍꯥꯎ ꯑꯍꯥꯎꯕ ꯆꯥꯕ ꯐꯪꯉꯦ ꯏꯅꯤꯡ ꯇꯝꯃ ꯂꯩꯑ ꯑꯗꯨꯒꯤ ꯅꯨꯡꯉꯥꯏꯌꯦ ꯅꯪꯁꯨ ꯅꯨꯡꯉꯥꯏꯕ꯭ꯔꯥ
ꯑꯩꯒꯤ ꯌꯥꯝꯅ ꯅꯨꯡꯉꯥꯏꯦ ꯏꯃꯥ ꯕꯕꯥ ꯈꯣꯏꯗ ꯂꯩꯕꯗꯣ ꯑꯗꯨꯅ ꯅꯨꯡꯉꯥꯏꯌꯦꯕ
ꯍꯣꯏ ꯏꯃꯥ ꯂꯩꯔꯗꯤ ꯅꯨꯡꯉꯥꯏꯔꯦ ꯕꯕꯥ ꯂꯩꯕꯗꯗꯤ ꯅꯨꯡꯉꯥꯏꯇꯦ
ꯀꯩꯒꯤꯔꯣ ꯍꯥꯏꯔꯤꯁꯦ
ꯑꯩꯈꯣꯏ ꯕꯕꯥꯗꯣ ꯌꯨ ꯌꯥꯝ ꯊꯥꯒꯜꯂꯦ ꯅꯨꯡꯁꯤꯗꯦ ꯃꯁꯛꯇꯨ ꯀꯊꯗꯨ ꯨꯁꯨ ꯑꯗꯨꯝ ꯨ ꯊꯛꯀꯜꯂꯦ ꯨ ꯌꯥꯝ ꯊꯛꯑꯦ ꯑꯗꯨꯒꯤ ꯑꯩꯈꯣꯏ ꯏꯃꯨꯡꯗ ꯁꯥꯟꯇꯤ ꯂꯩꯇꯦ
ꯌꯥꯝ ꯐꯠꯇꯦ ꯑꯗꯨꯗꯤ
ꯍꯣꯏ ꯐꯠꯇꯦ ꯅꯣꯏ ꯕꯥꯁꯨ ꯑꯗꯨꯃꯥꯏꯅ ꯇꯧꯕ꯭ꯔꯥ
ꯍꯣꯏ ꯇꯧꯋꯦ ꯆꯞ ꯃꯥꯟꯅꯩꯌꯦ ꯑꯗꯨꯗꯤ ꯨꯗꯨꯗꯤ
ꯍ ꯌꯧꯁꯦ ꯌꯥꯝ ꯐꯠꯇꯕ ꯄꯣꯠꯅꯤꯅꯦ
ꯍꯣꯏ ꯀꯩꯒꯤ ꯌꯣꯜꯂꯤꯅꯣ ꯈꯪꯗꯦ ꯃꯤ ꯌꯣꯟꯕ ꯃꯤꯁꯤꯡꯁꯨ ꯃꯤꯒꯤ ꯌꯨꯝ ꯊꯨꯒꯥꯏꯅꯕ
ꯍꯣꯏ ꯌꯨ ꯌꯣꯟꯗꯨꯁꯨ ꯍꯤꯡꯕ ꯌꯥꯕ ꯊꯕꯛ ꯌꯥꯝ ꯂꯩꯕꯅꯦ ꯑꯗꯨ ꯀꯔꯤꯒꯤ ꯌꯨ ꯌꯣꯟꯕ꯭ꯔꯥ ꯈꯣꯟꯗꯦ ꯃꯣꯏꯁꯨ ꯃꯣꯏꯁꯨ ꯐꯔꯝꯃꯣꯏꯗ ꯃꯣꯏ
ꯎꯝ ꯍꯣꯏ ꯑꯗꯨꯒꯒ ꯌꯨꯒꯤ ꯄꯩꯁꯥꯗꯨꯅ ꯀꯌꯥꯃꯨꯛ ꯃꯣꯏꯕꯨ ꯆꯤꯡꯈꯠꯄꯤꯗꯣꯏꯅꯣꯕ
ꯍꯣꯏ ꯑꯗꯨ ꯑꯗꯨꯅꯦ ꯃꯣꯏ ꯌꯨ ꯌꯣꯟꯕ ꯃꯤꯁꯦ ꯃꯣꯏꯒꯤ ꯏꯃꯨꯡꯁꯦ ꯁꯥꯟꯇꯤꯗꯤ ꯂꯩꯗꯤ ꯂꯩꯇꯕꯅꯤ ꯑꯁꯦꯡꯕ ꯃꯣꯏꯒꯤ ꯃꯆꯥ ꯌꯣꯛꯄꯁꯨ ꯀꯌꯥꯃꯨꯛ ꯑꯗꯨꯝ ꯖꯒꯣꯠ ꯆꯥꯕ ꯊꯣꯛꯂꯛꯇꯕꯅꯤ ꯏꯃꯨꯡ ꯈꯔꯗꯤ ꯌꯥꯝ ꯏꯅꯥꯛ ꯈꯨꯜꯂꯒ ꯑꯗꯨꯃꯥꯏꯅ ꯇꯧꯕꯁꯨ ꯌꯥꯎꯋꯦ ꯑꯗꯨ ꯑꯣꯏꯔꯁꯨ ꯑꯌꯥꯝꯕꯗꯤ ꯑꯗꯨꯝ ꯃꯥꯡꯕꯅꯦ ꯑꯗꯨ ꯎ
ꯅꯪꯂ ꯂꯣ ꯈꯨ ꯌꯥꯝ ꯈꯨꯕ ꯃꯥꯜꯂꯦꯗ
ꯍꯣꯏ ꯍꯋꯦ ꯑꯁ ꯄꯨꯛꯁꯦ ꯆꯥꯛ ꯂꯥꯝꯃꯤ ꯄꯨꯛ ꯁꯥꯒꯠꯂꯛꯑꯦ
ꯇꯥꯏꯌꯦ ꯇꯥꯏꯌꯦ
ꯅꯨꯡꯁꯤꯕꯤ ꯍꯥꯏꯅ ꯀꯧꯔ ꯑꯣ
ꯑꯩꯕꯨꯣꯔꯣ
ꯅꯨꯄꯥ ꯅꯨꯄꯥꯒ ꯅꯨꯄꯥ ꯁꯥꯔꯒ ꯇꯧꯔꯛꯎꯔꯥ ꯈꯔ ꯕꯤꯠ ꯂꯩꯅꯕ
ꯇꯜꯂꯦ ꯅꯪꯁꯨ
ꯇꯟꯖꯅꯨꯍꯦ ꯎꯝ
ꯀꯧꯔꯛꯀꯅꯤ ꯀꯧꯔꯛꯀꯅꯤ ꯃꯇꯝ ꯃꯇꯝ ꯂꯥꯛꯇ꯭ꯔꯤ
ꯁꯤꯦꯁ
ꯌꯥꯝ ꯄꯥꯝꯔꯕꯣ ꯀꯧꯔꯛꯄ
ꯍꯣꯏ ꯃꯇꯝꯗꯣ ꯉꯥꯏꯔꯗꯤ ꯥꯟ ꯍꯥꯟꯅ ꯑꯍꯟ ꯑꯣꯏꯔꯛꯑꯅꯤ ꯍꯧꯖꯤꯛ ꯅꯧꯔꯀꯥꯟꯁꯤꯗ ꯇꯧꯗꯣꯏꯅꯤꯅꯦ ꯀꯤ ꯀꯩꯅꯣ ꯌꯥꯝ ꯇꯧꯗꯣꯏꯅꯤꯅꯦ ꯏꯁ
ꯆꯨꯝꯃꯤ ꯆꯨꯝꯃꯤ ꯅꯪ ꯍꯥꯏꯕꯁꯨ
ꯅꯪꯁꯦ ꯅꯈꯣꯟ ꯇꯥꯕꯗ ꯌꯥꯝ ꯁꯥꯊꯤꯕ ꯅꯨꯄꯤ ꯃꯥꯜꯂꯦ
ꯑꯣꯏꯗꯦꯀꯣ ꯑꯣꯏꯗꯦ ꯑꯣꯏꯗꯦ
ꯃꯥꯥꯟꯗꯤ ꯃꯥꯜꯂꯤꯗ
ꯑꯣꯏꯗꯕꯅꯦ ꯑꯩꯁꯦ ꯑꯩ ꯌꯥꯝ ꯐꯕ ꯅꯨꯄꯤꯅꯦ
ꯑꯩꯅ ꯈꯪꯕꯗꯗꯤ ꯐꯒꯗꯕ ꯃꯥꯟꯗꯦ ꯅꯪ ꯖꯒꯣꯏ ꯁꯥꯕ ꯍꯩꯕ꯭ꯔꯥ
ꯑꯁ ꯍꯥꯏꯇꯦ ꯀꯩꯒꯤꯔꯣ
ꯎꯣꯟ ꯇꯥꯕꯗ ꯖꯒꯣꯏ ꯁꯥꯕ ꯌꯥꯝ ꯍꯩꯒꯗꯕ ꯃꯥꯜꯂꯤ
ꯍꯨꯝꯐꯨꯕꯨꯗꯤ ꯍꯥꯏꯌꯦꯦ
ꯑꯣ ꯐꯨꯅꯕ ꯍꯩꯕ꯭ꯔꯥ
ꯍꯣꯏ
ꯑꯗꯨꯒꯤꯅꯤꯅꯦ ꯑꯩꯅ ꯉꯁꯥꯏ ꯉꯁꯥꯏ ꯅꯪꯕꯨ ꯌꯥꯝ ꯁꯥꯊꯤꯕ ꯅꯨꯄꯤ ꯃꯥꯜꯂꯦ ꯍꯥꯏꯕꯗꯣ ꯅꯈꯣꯟꯁꯨ ꯃꯔꯛ ꯃꯔꯛꯇ ꯇꯥꯏꯑ ꯃꯔꯛ ꯃꯔꯛꯇ ꯇꯥꯗꯦ ꯈꯪꯗ꯭ꯔꯦꯗ ꯑꯗꯨꯒ ꯀꯩꯅꯣꯅꯅꯦ ꯑꯗꯨꯗꯣ ꯍꯥꯏꯔꯛꯀꯅꯨ
ꯇꯥꯕ꯭ꯔ
ꯇꯥꯏꯌꯦ ꯇꯥꯏꯌꯦ ꯑꯩ ꯑꯩꯁꯦ ꯌꯥꯝ ꯁꯥꯊꯤꯕ ꯃꯤ ꯄꯒꯤꯗꯕ ꯃꯥꯟꯕ꯭ꯔꯥ
ꯍꯣꯏ ꯃꯥꯂꯦ ꯃꯇꯝꯁꯦ ꯈꯔꯕꯨꯗꯤ ꯌꯧꯗꯤ ꯌꯧꯔꯛꯑꯦ ꯏꯁꯩ ꯁꯛꯄ ꯍꯩꯕ꯭ꯔꯥ
ꯆꯂ ꯎꯔꯥ
ꯈꯪꯗꯦ ꯁꯛꯄ ꯌꯥꯕ꯭ꯔꯥ ꯌꯥꯗꯕ꯭ꯔꯥꯁꯨ ꯈꯪꯗꯦ
ꯁꯛꯅꯤꯡꯗꯦꯗ ꯅꯪ ꯁꯛꯑꯣ ꯍꯥꯏꯔꯁꯨ ꯁꯛꯑꯣꯏ
ꯁꯛꯄꯨꯁꯨ ꯍꯩꯔꯝꯃꯣꯏ
ꯍꯥꯏꯕꯨꯗꯤ ꯍꯩꯌꯦꯕ ꯑꯩ ꯑꯗꯣ ꯍ ꯑꯗꯨꯝ ꯁꯥꯒꯟꯕꯅꯦ
ꯊꯥꯖꯗꯦꯗ ꯌꯨꯝꯗ ꯑꯗꯨꯝ ꯁꯛꯄ ꯃꯤꯗꯨꯔꯣ
ꯐꯖꯕꯁꯨ ꯊꯝꯃꯣ ꯅꯪꯁꯨ ꯀꯩꯒꯤꯔ
ꯊꯥꯖꯕꯁꯦ ꯑꯩꯁꯦ ꯀꯌꯥ ꯋꯥꯠꯄ ꯃꯤꯅꯤꯅꯦ ꯑꯗꯨꯒꯤꯅꯤꯅꯦ ꯑꯩꯅ ꯃꯤ ꯊꯥꯖꯔꯨꯀꯥꯟꯗ ꯃꯣꯏꯅ ꯑꯩꯕꯨ ꯑꯗꯨꯝ ꯊꯥꯗꯣꯛꯑꯒ ꯆꯠꯂꯝꯕꯀꯣ ꯑꯗꯒꯤ
ꯅꯪꯒꯤ ꯅꯨꯡꯁꯤꯕ ꯅꯨꯄꯥꯗꯨꯁꯨ ꯊꯥꯖꯗꯕ꯭ꯔꯣ ꯑꯗꯨꯗꯤ ꯃꯥꯕꯨꯗꯤ ꯊꯥꯖꯕ꯭ꯔꯥ
ꯍꯣꯏ ꯃꯥꯕꯨꯗꯤ ꯊꯥꯖꯩꯗ ꯃꯔꯛ ꯃꯔꯛꯇꯨꯗꯤ ꯑꯗꯨꯝ ꯊꯥꯖꯗꯕ ꯃꯇꯝꯁꯨ ꯌꯥꯎꯋꯦ ꯑꯗꯨ ꯑꯣꯏꯔꯁꯨ ꯊꯥꯖꯗꯤ ꯊꯥꯖꯗꯦ ꯃꯥꯗꯤ ꯑꯍꯟ ꯑꯣꯏꯕꯅꯤꯅ ꯅꯨꯄꯥꯗꯣ ꯈꯔ ꯂꯤꯕꯅꯤꯅ ꯅꯨꯄꯤꯁꯨ ꯂꯩꯔꯝꯃꯔꯣꯏ ꯑꯗꯨꯒꯤ
ꯑꯦ ꯅꯪ ꯅꯪ ꯅꯪ ꯇꯥꯔꯦꯀꯣ ꯃꯥꯒꯤꯗꯣ ꯑꯗꯨꯗꯤ
ꯍꯣꯏ ꯇꯥꯔꯦ ꯑꯩ ꯇꯥꯔꯦ ꯑꯩ ꯅꯠꯇ꯭ꯔꯗꯤ ꯂꯩꯇ꯭ꯔꯦ ꯁꯦꯁ
ꯎꯝ
ꯆꯥꯛ ꯂꯥꯑꯝꯃꯦ ꯅꯪꯅ ꯊꯣꯡꯕꯤꯒꯦꯔꯥ
ꯊꯨꯡꯕꯤꯕ ꯌꯥꯏꯅꯦ
ꯑꯩꯣꯏ ꯌꯨꯝꯗ ꯂꯥꯛꯑꯒ ꯊꯣꯡ ꯑꯁ ꯍꯈꯣꯏꯅꯤ ꯂꯩꯃꯤꯟꯅꯕ ꯑꯗꯨ ꯌꯥꯔꯔꯣꯏ ꯇꯕ ꯃꯤ ꯉꯥꯛꯇ
ꯎꯝ
ꯀꯩꯅꯣ ꯅꯪꯒꯤ ꯀꯩꯅꯣ ꯇꯥꯏ
ꯍ ꯂ ꯅꯪ ꯅꯪ ꯈꯨꯠꯅ ꯐꯤ ꯁꯨꯕ꯭ꯔꯥ
ꯍꯣꯏ ꯈꯨꯠꯅ ꯉꯥꯛꯇ ꯐꯤ ꯁꯨꯑꯦ ꯑꯩꯈꯣꯏꯗꯤ ꯎꯄꯥꯏ ꯂꯩꯇꯦ ꯠꯇ ꯂꯥꯏꯔꯕ ꯃꯤꯅꯤꯅ
ꯂꯥꯏꯔꯕ ꯃꯤ ꯉꯥꯛꯇꯅꯦ ꯍꯥꯏꯩꯔꯣꯏꯗꯕ ꯃꯥꯟꯕ ꯇꯥꯕ ꯇꯥꯗꯦ ꯍꯜꯂꯣ ꯑꯣ ꯇꯥꯔꯦ ꯇꯥꯔꯦ ꯎꯝ ꯅꯨꯡꯁꯤꯅꯩꯔꯥ ꯈꯟꯈꯤꯅꯤ ꯃꯣꯏꯗꯣ ꯏꯕꯥꯅꯤ ꯀꯩ ꯃꯑꯣꯡꯅꯣ ꯈꯟꯒꯅꯤꯕ ꯃꯣꯏꯗꯣ ꯎꯔꯗꯤ ꯅꯨꯄꯥ ꯅꯨꯄꯥꯗ ꯎꯔꯤ ꯀꯟꯅ ꯁꯥꯟꯅꯔꯤ ꯈꯟꯒꯅꯤ ꯃꯣꯏꯗꯣ ꯅꯨꯄꯥꯗ ꯀꯟꯅ ꯋꯥꯔꯤ ꯁꯥꯟꯅꯔꯤ ꯈꯟꯒꯅꯤꯕ ꯃꯣꯏꯗꯨ ꯎꯔꯗꯤꯦ